ꯑ
ꯑꯥ
ꯑ ꯑꯩꯅꯤ ꯇꯕ꯭ꯔꯣ
ꯀꯥꯏ ꯀꯥꯏ
ꯃꯣꯏꯁꯦ ꯒ꯭ꯌꯥꯟ ꯇꯥꯗ꯭ꯔꯦ ꯚ ꯑꯩ
ꯍꯥꯏꯅꯤꯡ ꯍꯥꯏꯔꯔꯁꯨ ꯀꯔꯤꯁꯨ ꯈꯪꯕꯤꯔꯣ ꯑꯩꯗꯤ ꯃꯤꯗꯤꯝ ꯑꯦ ꯑꯗꯨꯃꯥꯏꯅ ꯇꯧꯕꯗꯤ ꯂꯩꯗꯤ ꯂꯩꯔꯅꯦ ꯀꯥꯏꯔꯒ
ꯍꯣꯏ
ꯂꯩꯜꯣ ꯀꯃꯤꯗꯦ ꯑꯗ
ꯍꯣꯏ ꯑꯗꯨ ꯑꯣꯏꯔꯁꯨ ꯑꯗꯨ ꯉꯥꯡꯅ ꯂꯩꯥꯏꯕꯒꯤꯀꯣ ꯍꯧꯥꯎꯅꯤꯡꯕ ꯍꯧꯔꯛ ꯑꯦꯕ ꯃꯣꯏꯗꯣ
ꯄꯔꯁꯅꯣ ꯃꯣꯏ ꯀꯔꯤꯅꯣ ꯑꯗꯨꯝ ꯉꯥꯡꯕꯗꯣ ꯃꯣꯏꯁꯨ ꯇꯥꯟꯕ ꯍꯧꯔꯦ ꯑꯣꯏꯔꯅꯤꯗ ꯃꯣꯏꯒꯤ ꯃꯁꯥꯒꯤ ꯑꯣꯏꯅ
ꯍꯣꯏ ꯃꯣꯏꯗꯨ ꯍꯥꯏꯃꯟ
ꯎꯝ
ꯑꯩ ꯍꯥꯏ ꯍꯥꯏꯔ
ꯑꯗꯨꯁꯨ ꯑꯁꯤꯗ ꯂꯩꯕ ꯍꯥꯎ ꯑꯗꯨ ꯂꯕꯥꯛꯇ ꯇꯧꯁꯦ ꯍꯥꯏꯕ ꯅꯠꯇꯦꯕ
ꯑ
ꯁꯔ ꯍꯥꯏꯦꯕ ꯅꯠꯇ꯭ꯔ ꯑꯩꯗꯣ ꯐꯪꯁꯨ ꯐꯪꯗꯕꯒꯤ ꯃꯤꯉꯣꯟ ꯇꯧꯁꯦ ꯇꯧꯁꯦ ꯍꯥꯏꯔꯒ ꯑꯣꯏꯗ꯭ꯔꯗꯤ ꯑꯩꯁꯨ ꯇꯜꯂꯦꯅ ꯑꯗꯣ ꯂꯣꯏ ꯈꯣꯅꯒꯀꯣ ꯑꯗꯨꯒꯤ ꯑꯩꯁꯨ ꯇ ꯑꯃ ꯂꯩ ꯑꯩꯈꯣꯏꯒꯤ ꯑ ꯅꯨꯄꯤꯃꯗꯨꯗꯤ ꯇꯧꯁꯦꯔꯥ ꯑꯗꯨꯃꯥꯏꯅ ꯇꯧꯋꯦꯗꯤ ꯍꯥꯏꯔꯒ ꯂꯩꯕꯅꯦꯕ ꯑꯇꯣꯞꯄ ꯅꯨꯄꯤꯗꯨꯗꯤ ꯑꯩꯗ ꯐꯪ ꯀꯥꯟꯗ ꯁꯤꯌꯣꯔ ꯑꯣꯏꯕ ꯀꯥꯟꯗ ꯍꯥꯏꯔꯛꯀꯦꯅ ꯑꯩ ꯁꯤꯗ ꯐꯥꯎ ꯂꯩꯕ ꯀꯥꯟꯗ ꯑꯗꯨꯃꯥꯏꯅ ꯍꯥꯏꯔꯤꯕ ꯑꯩ ꯐꯪꯕ ꯀꯥꯟꯗ ꯃꯉꯣꯟꯗꯁꯨ ꯑꯗꯨꯝ ꯇꯧꯋꯦ ꯍꯥꯏꯕꯗꯤ ꯃꯥꯁꯨ ꯈꯗꯤ ꯈꯔꯗꯤ ꯈꯪꯉꯗ ꯑꯣꯏꯔꯁꯨ ꯃꯉꯣꯟꯗ ꯑꯩ ꯀꯥꯎꯕꯤꯗ꯭ꯔꯦꯕ ꯃꯥꯁꯨ ꯇꯧꯅꯤꯡꯉꯦ ꯍꯥꯏꯗ ꯑꯗꯨꯝ ꯐꯪꯕ ꯀꯥꯟꯗ ꯐꯪꯕ ꯀꯥꯟꯗ ꯑꯗꯨꯝ ꯑꯁꯤꯗ ꯎꯝ ꯍꯥꯏꯕ ꯅꯨꯄꯤ ꯃꯥꯗꯣ ꯃꯥ ꯗꯤꯃꯥꯟꯒꯤꯗꯣ ꯑꯗꯨꯁꯨ ꯍꯥꯏꯔꯛꯅꯦꯕ ꯑꯩꯅ ꯐꯪꯈ꯭ꯔꯦ ꯅꯣꯏꯁꯨ ꯇꯧꯔꯣ ꯍꯥꯏꯅꯀꯣ ꯑꯗꯨ ꯅꯨꯃꯤꯠꯇ ꯍꯥꯏꯕ ꯀꯥꯟ ꯍꯥꯏꯔꯛꯄ ꯂꯣꯏꯕ ꯀꯥꯟꯗ ꯅꯪꯅꯁꯨ ꯍꯥꯏꯕꯤꯕ ꯃꯥꯜꯂꯦ
ꯑꯧ ꯑꯣ ꯑꯩ ꯀꯣꯜ ꯇꯥꯎꯕꯅꯦꯕ ꯑꯗꯨ ꯏꯕꯥꯅꯤ ꯆꯠꯅꯤꯡꯉꯥꯏ ꯑꯦ ꯅꯠꯇꯦ ꯑꯩꯗꯣ ꯍꯜꯂꯛꯈ꯭ꯔꯅꯤꯅ ꯇꯥꯎꯕ ꯅꯨꯃꯤꯠꯇꯣ
ꯎꯝ ꯎꯝ ꯑꯗꯨ ꯈꯛꯇꯅꯦ ꯑꯁꯤꯗ ꯂꯩ ꯎꯝ ꯑꯁꯤꯗ ꯂꯩ ꯀꯦꯗ ꯂꯩꯕ ꯅꯨꯄꯤ ꯑꯃꯁꯨ ꯑꯗꯨ ꯅꯨꯃꯤꯠꯇ ꯈꯛꯅꯦꯕ ꯍꯧꯕ ꯑꯣꯏꯕ ꯀꯥꯟꯗ ꯍꯥꯏꯔꯛꯀꯦ ꯍꯥꯏꯕꯅꯤꯅ ꯀꯔꯤꯅꯨꯝꯁꯨ ꯆꯥ ꯆꯥ ꯐꯪꯗꯕ ꯑꯣꯏꯗꯕ ꯄꯥꯗꯕꯁꯤꯡꯗꯣ ꯑꯩꯅ ꯈꯣꯝꯖꯤꯜꯂꯕ ꯑꯣꯏꯗ꯭ꯔꯗꯤ ꯀꯔꯤ ꯇꯧ ꯑꯩ ꯀꯔꯤ ꯃꯤ ꯑꯣꯏꯒꯅꯤ ꯑꯗꯨꯒꯤꯅꯤꯗꯅ ꯍꯥꯏꯔꯁꯨ ꯑꯩꯗꯣ ꯋꯥꯗꯣ ꯇꯥꯕꯤꯗꯔꯦ ꯂꯦ ꯂꯦ ꯇꯧꯔꯒ ꯖꯥꯠ ꯖꯥꯠ ꯇꯧꯒ ꯉꯥꯡꯈ꯭ꯔꯦ ꯑꯗꯣ ꯑꯩꯅ ꯑꯉꯥꯡꯕ ꯉꯥꯡ ꯍꯣ ꯀꯥꯏꯗꯦ ꯑꯩ ꯌꯥꯏꯗꯤꯤꯅ ꯍꯥꯏꯔꯒ ꯀꯣ ꯅꯧꯔꯒ ꯑꯩꯗꯣ ꯑꯗꯨꯝ ꯉꯥꯡꯁꯜꯂꯒ ꯂꯣꯏꯔꯦ ꯑꯗꯨ ꯑꯣꯏꯔꯁꯨ ꯄꯛꯂꯤ ꯅꯣꯗꯤ ꯆ ꯔ ꯌꯥꯝ ꯈ ꯂ ꯑ ꯉ ꯑꯍꯂ ꯔꯦ ꯑꯁꯤꯗ ꯉꯥꯡꯕ ꯃꯇꯝꯗ ꯑꯗꯨ ꯀꯣꯔꯒꯤ ꯅꯣꯔꯃꯦꯜ ꯀꯒꯤ ꯉꯥꯡꯕ ꯃꯇꯝꯗ ꯈꯦꯠꯅꯕꯗꯣ ꯌꯥꯝ ꯂꯩꯕꯗꯣ
ꯑꯧ ꯑꯗꯨꯅꯤ ꯑ ꯃꯥꯗꯤ ꯑꯌꯥꯝꯕꯁꯨ ꯅꯨꯄꯥꯕꯨꯁꯨ ꯇꯧꯅꯤꯡꯕ ꯃꯥꯜꯂꯦ ꯑꯩꯈꯣꯏꯅ ꯇꯧꯔꯁꯨ ꯅꯪꯒꯦꯗꯨꯗꯤ ꯌꯥꯗꯦꯅ ꯑꯗꯨꯝ ꯉꯥꯡꯉ ꯂꯩꯑꯦ ꯑꯗꯨꯒꯤ ꯑꯩꯁꯨ ꯃꯥꯕꯨꯗꯤ ꯍꯩꯅꯤꯡꯗ꯭ꯔꯦ ꯏꯀꯥꯏꯌꯦ ꯍꯦꯟꯅ ꯍꯥꯠꯇꯣꯛꯈ꯭ꯔꯕꯅꯤꯕ
ꯑꯥ ꯑꯩꯁꯨ ꯑꯅꯤꯔꯛꯒꯨꯝꯕꯅꯦꯗ ꯑꯅꯤꯔꯒꯨꯝꯕ ꯍꯥꯏꯔꯒ ꯑꯩꯁꯨ ꯇꯣꯛꯈ꯭ꯔꯦ ꯑꯗꯣ ꯎꯝ ꯍꯥꯏꯗ꯭ꯔꯦ ꯑꯗꯨꯒꯤ ꯃꯇꯨꯡꯗꯀꯣ ꯍꯥꯏꯈ꯭ꯔꯦ ꯑꯩꯁꯨ ꯑꯩꯒꯤꯗꯤ ꯂꯣꯏꯗ꯭ꯔꯤ ꯂꯣꯏꯔꯁꯨꯣ ꯀꯔꯤꯁꯨ ꯍꯥꯏ ꯅ꯭ꯔꯒ ꯑꯩꯗꯣ ꯑꯗꯨꯝ ꯇꯣꯛꯈ꯭ꯔꯦ ꯑꯩꯗꯤ ꯂꯣꯏ ꯂꯣꯏ ꯂꯣꯏꯅꯕ ꯂꯣꯏꯅꯕꯅ ꯑꯩ ꯍꯣꯠꯅꯕꯗꯤ ꯌꯥꯝꯅ ꯇꯧꯕꯗꯤ ꯅꯠꯇꯦꯅ ꯑꯩꯗꯤ ꯂꯣꯏꯔꯗꯤ ꯂꯣꯏꯔꯦ ꯂꯣꯏꯗ꯭ꯔꯗꯤ ꯇꯧꯑꯦ ꯍꯥꯏꯕꯒꯤ ꯃꯑꯣꯡꯁꯨ ꯂꯩꯕꯒꯤ ꯎꯝ ꯇꯧꯅꯤꯡꯗ꯭ꯔꯗꯤ ꯇꯧꯔꯔꯣꯏ ꯍꯥꯏꯕꯒꯤ ꯑꯗꯨꯝ
ꯑꯩꯅ ꯉꯔꯥꯡꯗꯣ ꯃꯉꯣꯟꯗ ꯁꯨꯃꯥꯏꯅ ꯍꯥꯏꯕꯅꯦꯕ ꯅꯪꯗꯤ ꯀꯌꯥꯃꯨꯛ ꯂꯣꯏꯔꯕ꯭ꯔꯥ ꯍꯥꯏꯔꯒ ꯑꯩꯗꯤ ꯑꯍꯨꯝꯒꯨꯝꯕꯗꯤ ꯂꯣꯏꯗꯤ ꯂꯣꯏꯔꯦ ꯑꯗꯨ ꯑꯅꯥꯎꯕ ꯄꯥꯏꯕ ꯍꯧꯔꯦꯅ ꯍꯥꯏꯕ ꯑꯗꯨꯗꯒꯤ ꯌꯦꯡꯉꯨꯁꯤ ꯅꯣꯏꯗꯤ ꯍꯥꯎꯧꯕ ꯅꯨꯃꯤꯠꯇꯒꯤ ꯑꯩꯉꯣꯟꯗ ꯍꯥꯏꯔꯝꯃꯗꯤ ꯊꯧꯔꯛꯑꯦ
ꯎꯝ
ꯑꯗꯨꯗꯒꯤ ꯑꯩꯁꯨ ꯎꯝ ꯑꯗꯨꯝ ꯑꯩꯈꯣꯏ ꯑꯗꯨꯝ ꯋꯥꯔꯤ ꯁꯟꯅꯔꯗꯤ ꯂꯣꯏꯔꯦꯅ ꯑꯩꯅ ꯁꯨꯃꯥꯏ ꯑꯩꯅ ꯑꯃꯨꯛ ꯍꯥꯏꯕꯅꯦꯕ ꯍꯥꯏꯕꯗꯤ ꯑꯩꯒꯤꯁꯨ ꯃꯇꯝꯗꯤ ꯂꯣꯏ ꯂꯣꯏꯔꯝꯅꯦ ꯑꯗꯣ ꯎ ꯑꯦꯀꯥꯎꯟꯒꯤꯗꯣ ꯍꯥꯏꯗꯤ ꯑꯦꯀꯥꯎꯟ ꯑꯅꯤ ꯄꯥꯏꯕꯤ ꯑꯗꯨꯝ ꯗꯥꯥꯎ ꯐꯥꯔ ꯇꯥꯎꯕ ꯋꯥꯅꯦꯕ
ꯎꯝ
ꯑꯗꯨꯗꯒꯤ ꯃꯥ ꯑꯗꯨ ꯅꯨꯃꯤꯠꯇ ꯍꯥꯏꯔꯛꯑꯝꯃꯗꯤ ꯍꯥꯏꯔꯒ ꯑꯃꯨꯛ ꯀꯩꯁꯨ ꯑꯁ ꯑꯩꯗꯤ ꯑꯁꯤꯒꯨꯝꯕꯗ ꯃꯥꯗꯤ ꯑꯆꯨꯝꯕ ꯍꯥꯏꯔꯗꯤ ꯑꯩꯗꯤ ꯃꯉꯣꯟꯗ ꯁꯤꯒꯨꯝꯕ ꯇꯧꯁꯦ ꯍꯥꯏꯔꯗꯤ ꯃꯥꯗꯤ ꯑꯗꯨꯝ ꯖꯤꯄꯦꯒꯨꯝꯕ ꯄꯥꯏꯗ꯭ꯔꯔꯤꯅ ꯑꯗꯨꯝ ꯍꯥꯏꯌꯦꯅꯀꯣ ꯅꯍꯥꯟꯗꯤ ꯃꯥ ꯄꯥꯏꯗꯃꯤ ꯍꯟꯗꯁꯨ ꯄꯥꯏꯕ꯭ꯔꯥ ꯄꯥꯏꯗꯕ꯭ꯔꯥ ꯑꯗꯨꯝ ꯐꯖꯅ ꯈꯪꯗꯕꯒꯤ ꯑꯩꯗꯣ ꯃꯉꯣꯟꯗ ꯎ ꯑꯩꯅ ꯍꯥꯏꯌꯦ ꯆꯠꯂꯅꯤ ꯍꯥꯏꯕ ꯅꯨꯃꯤꯠꯇ ꯀꯣꯜ ꯇꯧꯔꯛꯑꯦꯕ ꯅꯪꯗꯣ ꯀꯔꯤ ꯇꯧꯔꯒ ꯂꯩꯕ꯭ꯔꯣ ꯅꯣꯏ ꯁꯤꯗ ꯂꯥꯛꯑꯦꯅ ꯍꯥꯏꯕ ꯄꯥꯎ ꯇꯥꯏꯑꯦꯅ ꯑꯩꯅ ꯁꯨꯃꯥꯏꯅ ꯍꯥꯏꯕ ꯑꯗꯨꯒꯤ ꯑꯁ ꯅꯪꯗꯤ ꯁꯤꯗꯒ ꯂꯥꯛꯑꯦꯒ ꯀꯔꯤꯝꯇꯒ ꯍꯥꯏꯔꯛꯇꯦꯅꯦ ꯑꯩꯈꯣꯏꯗꯗꯤꯅꯦ ꯍꯥꯏꯔꯛꯑꯦꯕ ꯃꯥꯗꯣ
ꯑꯣ
ꯑꯩꯅ ꯍꯣꯏ ꯑꯩꯗꯣ ꯑꯗꯨꯝ ꯌꯨꯝꯒꯤ ꯃꯅꯨꯡꯗꯒꯤ ꯁꯨꯝ ꯃꯄꯥꯟ ꯑꯃ ꯐꯥꯎ ꯊꯣꯛꯇꯦꯅ ꯑꯩꯅ ꯁꯨꯃꯥꯏꯅ ꯍꯥꯏꯕ ꯑꯗꯨꯗꯒꯤ ꯃꯥꯗꯣ ꯎꯝ ꯇꯨꯃꯤꯟꯅ ꯑꯃꯨꯛꯀ ꯂꯥꯛꯈ꯭ꯔꯦ ꯑꯗ ꯍꯧꯗꯤꯒ ꯅ ꯑꯩꯗꯣ ꯍꯌꯦꯡ ꯆꯠꯅꯤꯡꯉꯥꯏꯒꯤ ꯄꯣꯠꯆꯥꯏ ꯈꯔ ꯂꯥꯎꯕ ꯆꯠꯁꯦ ꯍꯥꯏꯕ ꯃꯗꯥꯝꯗꯤ ꯍꯣꯏ ꯍꯣꯏ ꯍꯥꯏ ꯍꯥꯏꯕꯅꯦꯕ ꯑꯗꯨꯒꯤ ꯁꯇꯥꯔꯥꯏꯠ ꯅꯠꯇꯔꯒ ꯑꯁꯤꯒꯤ ꯋꯥꯔꯤꯁꯦ ꯑꯩꯅ ꯁꯥꯟꯅꯕ ꯂꯣꯏꯔꯒ ꯃꯥꯒꯤꯁꯦ ꯁꯦꯝꯕ ꯍꯧꯔꯦ ꯑꯗꯨꯗꯒꯤ ꯐꯥ ꯨ ꯏꯃꯥꯟꯅꯕꯤ ꯑꯃ ꯃꯩꯇꯩ ꯅꯨꯄꯤꯗ ꯀꯣꯜ ꯇꯧꯔꯕꯤꯕꯅꯦꯕ ꯃꯉꯣꯟꯗ ꯑꯗꯨꯒꯤ ꯑꯩꯅ ꯇ꯭ꯔꯥꯏ ꯇꯧꯕꯤꯒꯦ ꯅꯪꯒꯤꯗꯣꯅ ꯇꯧꯔꯒ ꯂꯣꯏꯅꯃꯛ ꯇꯥꯎꯎꯔꯦ ꯑꯗꯨꯒ ꯑꯗꯨ ꯇꯧꯗꯕ ꯃꯃꯥꯡꯗ ꯑꯩꯅ ꯆꯠꯂꯁꯦ ꯍꯧꯖꯤꯛ ꯍꯥꯏꯕꯤ ꯃꯌꯨꯝꯗ ꯂꯥꯛꯑꯣ ꯅꯠꯇ꯭ꯔꯗꯤ ꯑꯩ ꯆꯠꯅꯤꯡꯗꯦꯒ ꯑꯃꯨꯛꯀ ꯀꯥꯙꯔꯗ ꯇꯧꯔꯛꯑꯦꯕ
ꯎꯝ
ꯑꯗꯨꯗꯨꯒꯤ ꯑꯁ ꯅꯨꯡꯁꯤꯅ ꯆꯠꯄꯤꯁꯤꯗ ꯑꯩ ꯏꯇꯣꯝꯇ ꯆꯠꯅꯤꯡꯉꯥꯏ ꯇꯟꯒꯤꯅꯦꯅ ꯑꯩꯗꯣ ꯑꯗꯨꯒ ꯇꯧꯕ ꯍꯧꯀꯤ ꯄꯨꯡ ꯇꯔꯨꯛ ꯇꯥꯔꯤꯕ ꯑꯗꯨ ꯃꯇꯝꯗ ꯑꯩꯅ ꯇꯔꯨꯛ ꯇꯥꯕꯗ ꯊꯣꯛꯀꯦꯅ ꯍꯥꯏꯕꯗ ꯃꯥꯅ ꯑꯁ ꯍꯧꯖꯤꯛꯤ ꯌꯥꯝ ꯇꯜꯂꯦ ꯃꯣꯏ ꯃꯅꯥꯛꯇ ꯍꯥꯟꯟꯅ ꯆꯪꯉꯨ ꯍꯥꯏꯕꯒꯤ ꯑꯩꯁꯨ ꯃꯣꯏ ꯃꯅꯥꯛ ꯀꯔꯤ ꯑꯃꯨꯛꯀ ꯆꯪꯅꯤꯡꯗ꯭ꯔꯦꯕ ꯑꯗꯨꯗꯒꯤ ꯇꯔꯨꯛ ꯃꯈꯥꯏ ꯇꯥꯗ꯭ꯔꯤꯀꯥꯟꯗ ꯍꯧꯖꯤꯛꯇꯤ ꯌꯥꯔꯕꯣ ꯍꯥꯏꯕ ꯐꯥꯎꯋ ꯃꯥꯁꯦ ꯈꯔꯗꯤ ꯇꯥꯟꯅꯤ ꯇꯥꯟꯗ ꯂ ꯇ ꯑꯁ ꯅꯨꯡꯁꯤꯅ ꯆꯠꯄꯤꯈ꯭ꯔꯣꯗꯥ ꯑꯩ ꯏꯇꯣꯝꯇ ꯆꯠꯅꯤꯡꯉꯥꯏ ꯇꯟꯕꯒꯤꯅꯦꯅ ꯍꯥꯏꯕꯗꯒꯤ ꯃꯥꯅ ꯍꯣꯏ ꯍꯣꯏ ꯊꯣꯛꯂꯛꯈ꯭ꯔꯣ ꯑꯗꯨꯗꯤꯅꯦ ꯏꯕꯥꯅꯤꯁꯦ ꯑꯃꯨꯛꯀ ꯆꯠꯄꯅꯦꯕ
ꯎꯝ
ꯑꯗꯨ ꯂꯣꯏꯔꯒ ꯑꯗꯨꯝ ꯅꯨꯡꯗꯥꯡꯗ ꯑꯩꯅ ꯑꯩꯉꯣꯟꯗꯁꯨ ꯇꯧꯔꯛꯑꯣꯗꯥ ꯅꯪ ꯍꯥꯏꯕ ꯑꯃꯇ ꯏꯕꯥꯅꯤꯒꯤꯁꯦ ꯌꯥꯗ꯭ꯔꯦꯅ ꯑꯗꯨꯗꯒꯤ ꯑꯃꯐꯥꯎ ꯍꯧꯖꯤꯛ ꯐꯥꯎ ꯇꯥꯎꯗ꯭ꯔꯦ ꯇꯣꯛꯈ꯭ꯔꯦ ꯑꯩꯈꯣꯏꯅ ꯃꯥꯅ ꯇꯧꯅꯤꯡꯕ ꯃꯇꯝꯗꯗꯤ ꯐꯥꯔꯁꯇ ꯀꯔꯤꯒꯨꯝꯕ ꯍꯥꯞꯅꯤꯡꯉꯦ ꯍꯥꯏꯔꯗꯤ ꯐꯠ ꯐꯠ ꯐꯠ ꯀꯣꯜ ꯇꯧꯔꯛꯀꯅꯤ ꯑꯗꯨ ꯂꯣꯏꯔꯗꯤ ꯑꯩꯈꯣꯏꯅ ꯇꯦꯛꯁ ꯊꯥꯔꯁꯨ ꯑꯥ ꯍꯣꯃꯔꯣꯏꯃ
ꯍꯣꯏ ꯑꯗꯨ
ꯑꯩꯈꯣꯏ ꯃꯁꯦꯟꯁꯨ ꯑꯗꯨꯝ ꯃꯔꯛ ꯃꯔꯛꯀꯗꯤ ꯇꯧꯁꯦꯅ ꯍꯜꯂꯛ ꯍꯥꯏꯅ ꯁꯨꯃꯥꯏꯅ ꯍꯥꯜꯂꯒ ꯇꯥꯎꯕꯅꯦꯕ ꯃꯉꯣꯟꯗ ꯒꯤ ꯃꯥꯗꯦ ꯍꯧꯖꯤꯛꯇꯗꯤ ꯌꯥꯗ꯭ꯔꯦ ꯑꯣꯁꯦ ꯃꯤ ꯑꯇꯣꯞꯄ ꯊꯤꯔꯒꯦꯅ
ꯊꯦꯡꯂꯁꯨ ꯉꯜꯂꯁꯨ ꯍꯥꯏꯕꯤꯔꯗꯤ ꯍꯣꯏ ꯐꯪ ꯁꯦ ꯌꯥꯝ ꯅꯨꯡꯉꯥꯏꯔꯦ ꯍꯥꯏꯒꯗꯕꯅꯤ ꯅꯠꯇ꯭ꯔꯥ ꯌꯥꯝꯅ ꯊꯨꯅ ꯍꯥꯏꯕꯤꯗꯦ ꯑꯗꯨꯃꯥꯏꯅ ꯇꯧꯗꯦ ꯀꯔꯤ ꯀꯔꯥ ꯑꯗꯨꯝ ꯎꯝ ꯍꯥꯏ ꯑꯁ ꯀꯜꯂꯛꯄ ꯈꯔ ꯌꯥꯎꯕꯒꯤꯅꯦ ꯑꯗꯨ ꯅꯠꯇ꯭ꯔꯗꯤ ꯍꯣꯏ ꯉꯒꯟꯁꯨ ꯊꯤꯝꯁꯨ ꯈꯔ ꯐꯔꯦ ꯌꯥꯝ ꯅꯨꯡꯉꯥꯏꯔꯦ ꯍꯥꯏꯕ ꯂꯣꯏꯔꯦꯕ ꯅꯠꯇ꯭ꯔꯥ ꯐꯪꯗ꯭ꯔꯗꯤ ꯍꯣꯏ ꯋꯥ ꯑꯃꯅꯦ ꯑꯗꯨ ꯑꯣꯏꯔꯁꯨ ꯂꯩꯌꯦꯦꯅ ꯍꯥꯏꯕꯤꯕ ꯌꯥꯝ ꯐꯔꯦꯅ ꯅꯠꯇ꯭ꯔꯥ ꯑꯩꯗꯤꯪꯗꯤ ꯌꯥꯝꯅ ꯐꯪꯕ ꯐꯪꯗꯕ ꯅꯠꯇꯦ
ꯎꯝ ꯑꯩꯅꯗꯤ ꯅꯪꯗꯣ ꯌꯥꯕꯗꯤ ꯂꯣꯏꯁꯤꯟꯅꯤꯡꯉꯥꯏꯗꯤ ꯊꯨꯅ ꯇꯥꯛꯑꯣꯅ ꯍꯥꯏꯕꯅꯦꯕ ꯑꯩꯉꯣꯟꯗ ꯑꯩ ꯑꯗꯨ ꯅꯨꯃꯤꯠꯇ ꯅꯪꯒꯤꯁꯦ ꯂꯣꯏ ꯁꯤꯠꯅꯤꯡꯉꯥꯏ ꯊꯨꯅ ꯇꯧꯋꯣ ꯇꯧꯋꯣ ꯇꯧꯋꯣ ꯑꯗꯨ ꯑꯣꯏꯔꯣꯏ ꯃꯥꯗꯤ ꯑꯩꯅ ꯍꯦꯛ ꯆꯥꯡꯅ ꯗꯤ ꯅꯪ ꯥꯎ ꯐꯥꯔꯔꯣꯏꯒ ꯇꯧꯔꯛꯑꯦ ꯑꯅꯦ ꯆꯒꯗꯤ ꯇ ꯁꯣꯏꯒꯅꯤꯅ ꯑꯗꯨꯒꯤ ꯐ꯭ꯔꯦꯁ ꯇꯥꯎꯕ ꯍꯧꯧꯕꯗꯨꯔꯤꯕ ꯃꯥꯒꯤꯁꯦ ꯈꯔ ꯚꯦꯔꯥ ꯀꯥꯏꯌꯦꯕ ꯀꯣꯜ ꯇꯎꯕ ꯌꯥꯗꯕꯁꯦ ꯑꯗꯨꯝ ꯇꯧꯔꯒ ꯂꯩꯕ ꯑꯗꯨꯗꯒꯤ ꯑꯗꯨꯝ ꯇ꯭ꯔꯥꯏ ꯇꯧꯑꯣ ꯇ꯭ꯔꯥꯏ ꯇꯧꯑꯣꯅꯗꯤ ꯑꯩꯅ ꯍꯥꯏꯗꯤ ꯍꯥꯏꯕꯅꯦꯕ ꯃꯉꯣꯟꯗ ꯑꯗꯨꯒꯤ ꯈꯪꯗ꯭ꯔꯦꯗ ꯃꯣꯏꯒꯤꯁꯦ ꯋꯥꯈꯜ ꯁꯤꯀ꯭ꯔꯤ ꯄꯨꯕ꯭ꯔꯥ ꯑꯩꯈꯣꯏꯅꯗꯤ ꯈꯤꯇꯪ ꯑꯣꯏꯔꯁꯨ ꯃꯇꯦꯡꯗꯤ ꯄꯥꯡꯗꯤ ꯄꯥꯡꯕꯤꯕꯅꯤꯗ ꯑꯗꯨ
ꯎꯝ ꯑꯣꯏꯔꯁꯨꯅ ꯊꯧꯅꯤꯡꯉꯗꯤ ꯇꯧꯔꯁꯤ ꯑꯣꯏꯔꯁꯤ ꯍꯥꯏꯗꯤꯦ ꯍꯥꯏꯕꯤꯔꯔꯣꯏ ꯑ
ꯑꯣ
ꯃꯆꯥ ꯑꯃꯗꯣ ꯃꯉꯣꯟ ꯃꯥꯗ ꯂꯩꯕꯤꯅꯕ ꯅꯨꯄꯤ ꯑꯃꯗꯣ ꯑꯩꯉꯣꯟꯗ ꯇꯧꯁ꯭ꯔꯦ ꯍꯥꯏꯔ ꯀꯥꯟꯗ ꯇꯧꯔꯛꯄ ꯀꯥꯟꯗ ꯑꯩ ꯐꯖꯅ ꯉꯥꯡꯈꯜꯂꯅꯤ ꯑꯦ ꯃꯣꯏ ꯑ ꯁꯥꯥꯣ ꯅꯅꯨꯡꯉꯥꯏ ꯇꯣꯍ ꯍꯧꯖꯤꯛꯀꯥꯟꯁꯦ ꯌꯥꯝꯅ ꯉꯥꯡꯕ ꯄꯦ ꯄꯦ ꯄꯦꯠ ꯇꯧꯁꯨ ꯇꯥꯎꯅꯤꯡꯉꯦꯕ ꯑꯩꯁꯦ ꯑꯗꯨꯒꯤ ꯋꯥꯁꯨꯣ ꯑꯗꯨꯃꯥꯏꯅ ꯀꯔꯤ ꯀꯔꯤꯅꯅꯣ ꯑꯗꯨꯃꯥꯏꯅꯁꯨꯉꯉꯥꯡꯅꯤꯡꯗꯦ ꯑꯗꯨꯝ ꯍꯥꯏꯁꯨ ꯍꯥꯏꯕꯤꯗꯦ ꯍꯥꯏꯕ ꯒꯤ ꯑꯗꯨꯝ ꯉꯥꯡꯅꯒ ꯂꯩꯔꯦ ꯍꯣꯏ ꯍꯣꯏ ꯑꯗꯨꯁꯨ ꯁꯣꯏꯗꯅꯦꯅ ꯑꯗꯨꯁꯨ ꯑꯩꯩꯅꯣ ꯁꯨꯥꯏꯅ ꯍꯥꯏꯔꯒ ꯑꯩ ꯁꯨꯃꯥꯏꯅ ꯇꯧꯕꯤꯔꯤꯅꯦ ꯃꯥꯏꯅ ꯉꯥꯡꯕꯤꯗ꯭ꯔꯦꯕ ꯐꯔꯦꯅꯦ ꯅꯣꯏꯗꯍꯥꯛꯅꯤꯡꯉꯗꯤ ꯑꯗꯨꯝ ꯁꯥꯎꯋꯦ
ꯑꯩꯅꯁꯨ ꯃꯣꯏꯗ ꯁꯨꯃꯥꯏꯅ ꯉꯥꯡꯉꯦꯒꯨꯝꯕꯗꯤ ꯍꯥꯏꯒꯅꯨꯀꯣ
ꯑꯥ ꯑꯥ ꯍꯥꯏ ꯑ ꯑꯥ ꯍꯥꯏ ꯍꯣꯏ ꯍꯣꯏ ꯉꯥꯡꯉꯔꯣꯏ ꯂꯣꯏꯔꯁꯨ ꯑꯩ ꯑꯩ ꯇꯧꯁꯦ ꯍꯥꯏꯕ ꯀꯥꯟꯗ ꯇꯧꯗꯦ ꯍꯥꯏꯕꯗꯣ
ꯑ ꯅꯪꯒꯤ ꯅꯨꯄꯥ ꯑꯁꯦꯡꯕꯗꯤ ꯃꯥꯗꯣ ꯅꯨꯄꯥ ꯈꯔ ꯑꯠꯇ ꯇꯥꯎ ꯅꯤꯡꯕ ꯃꯥ
ꯑꯩꯉꯣꯟꯗ ꯑꯃꯨꯛ ꯑꯁꯤꯒꯤ ꯃꯔꯝꯗ ꯑꯃꯨꯛꯀ ꯍꯥꯏꯔꯗꯤ ꯁꯣꯏꯗꯅ ꯑꯩ ꯣ ꯑꯗꯨꯗ ꯍꯥꯏꯔꯅꯤ ꯅꯪꯗꯤ ꯑꯩꯈꯣꯏꯅ ꯇꯧꯗ꯭ꯔꯒ ꯑꯇꯣꯞꯄꯗ ꯑꯗꯨꯝ ꯇꯧꯔꯨ ꯃꯥꯜꯂꯦ ꯑꯗꯨꯒ ꯅꯨꯄꯥꯁꯤꯡꯁꯨ ꯇꯧꯔꯝꯅꯤ ꯈꯪꯉꯦ ꯍꯥꯏꯅ ꯣ ꯑꯗꯨꯃꯥꯏꯅ ꯍꯥꯏ ꯑ ꯅꯨꯄꯤ ꯑꯃꯗꯁꯨ ꯑꯩꯉꯣꯟꯗꯁꯨ ꯇꯥꯛꯑꯦ ꯅꯨꯄꯥꯗ ꯑꯗꯨꯝ ꯇ ꯊꯣꯛꯦ ꯍꯥꯏꯅꯀꯣ ꯃꯣꯏꯒꯤ ꯇꯧꯔꯒ ꯃꯥꯅ ꯉꯥꯡꯍꯟꯕꯤꯕꯅꯦ ꯉꯥꯡꯕꯅꯦ ꯑꯣ ꯑꯩꯉꯣꯟꯗ ꯍꯥꯏꯔꯛꯑꯦꯕ
ꯎꯝ ꯅꯪꯗꯤ ꯀꯔꯝꯕ ꯅꯨꯄꯤꯗ ꯇꯥꯎꯕ꯭ꯔꯥ ꯑꯣ ꯍꯧꯖꯤꯛꯀꯤ ꯅꯨꯄꯤꯗꯨꯔ ꯏꯕꯥꯅꯤꯒꯤ ꯃꯔꯨꯞꯇꯣ
ꯍꯉꯣ ꯅꯠꯇꯕ ꯃꯥꯅ ꯂꯩꯦꯅ ꯂꯩꯕꯤꯅꯕꯗꯣ ꯃꯥꯅ ꯑꯩꯉꯣꯟꯗ ꯑꯗꯨꯝ ꯂꯣꯏꯅ ꯂꯣꯏꯅ ꯇꯥꯛꯄꯤꯑꯕ
ꯑꯣ ꯃꯥꯗꯤ ꯑꯌꯥꯝꯕ ꯅꯨꯄꯥꯕꯨ ꯇꯥꯎꯋꯏ ꯍꯥꯏꯕ꯭ꯔꯥ ꯑꯗꯨꯗꯤ
ꯍꯣꯏ
ꯑꯗꯨꯒ ꯑꯩꯅ ꯉꯔꯥꯡꯗꯣ ꯅꯪꯗꯣ ꯑꯇꯣꯞꯄ ꯄꯥꯏꯅꯤꯡꯕ ꯍꯧꯎꯔꯗꯤ ꯅꯝꯕꯔꯗꯣ ꯅꯪꯒꯤ ꯅꯨꯄꯥꯒꯤ ꯅꯝꯕꯔ ꯍꯥꯞꯄ ꯌꯥꯏꯌꯦꯒꯨꯝꯕ ꯍꯥꯏꯕ ꯑꯗꯨꯒꯤ ꯃꯥꯗꯣ ꯍꯥꯎꯕ ꯍꯧꯥꯎꯔꯛꯄ ꯋꯥꯅꯤꯗ ꯑꯗꯨꯒꯤ ꯑꯥ ꯑꯁꯤꯗꯤ ꯑꯗꯨꯝ ꯆꯨꯝꯅ ꯐꯥꯒꯤꯒꯤ ꯇꯥꯏꯞ ꯉꯥꯡꯕꯅꯦꯍꯦ ꯑꯗꯨꯗ ꯂꯥꯛꯕ ꯅꯌꯥꯝꯕ ꯑꯩꯈꯣꯏꯒꯤꯗꯣ ꯑꯗꯨꯝꯞ ꯆꯤꯟꯕ ꯌꯥꯅꯤꯅ ꯑꯩꯅ ꯁꯨꯃꯥꯏꯅ ꯍꯥꯏꯕ
ꯎꯝ ꯁꯨ ꯑꯥ
ꯈꯪꯗ꯭ꯔꯦꯕ ꯃꯣꯏꯁꯦ ꯀꯔꯤ ꯇꯥꯎꯔꯅꯤ ꯀꯔꯤ ꯍꯥꯏꯔꯅꯤ ꯑꯗꯣ ꯀꯔꯤꯁꯨꯨ ꯈꯥꯟꯗ ꯈꯥꯟꯗꯦꯗ ꯑꯗꯨꯝ ꯃꯣꯏꯁꯨ ꯍꯧꯖꯤꯛꯇꯤ ꯈꯔꯗꯤ ꯇꯥꯎ ꯐꯪꯕ ꯍꯧꯎꯔꯦꯅ ꯅꯠꯇ꯭ꯔꯥ
ꯑꯗꯨꯝ ꯂꯣꯏꯔꯦ ꯍꯪꯕ ꯍꯧꯔꯛꯗꯤ ꯂꯣꯏꯔꯦꯍꯦ
ꯎꯝ
ꯑꯗꯣ ꯌꯥꯝ ꯐꯔꯦ ꯍꯥꯏꯒꯗꯕꯅꯦ ꯌꯥꯝ꯭ꯔꯁꯨ ꯌꯥꯝꯗ꯭ꯔꯁꯨ ꯐꯪꯕꯗꯤ ꯐꯪꯕꯅꯦ
ꯗꯤ ꯃꯥꯁꯤꯦ ꯍꯔꯥꯎꯕ ꯍꯥꯎꯕ ꯃꯥꯥꯟꯅꯩ ꯑꯗꯨꯒꯤ ꯃꯥꯒꯤ ꯃꯔꯨꯞꯀꯤ ꯅꯨꯄꯤꯒꯤꯗꯣ ꯁꯦꯝꯕꯤꯌꯣꯅ ꯍꯥꯏꯔꯛꯏꯕꯉꯣꯟꯗ
ꯃꯣꯏ ꯁꯦꯝꯕ ꯍꯩꯗꯕꯒꯤꯔ
ꯃꯥꯔꯤ ꯍꯣꯏ
ꯑꯣ
ꯁꯤꯒꯤ ꯑꯩꯁꯨ ꯈꯔꯗꯤ ꯃꯇꯦꯡ ꯄꯥꯡꯒꯦꯅ ꯄꯥꯡꯕꯤꯈ꯭ꯔꯅꯦꯕ
ꯑꯥ
ꯍꯥꯏꯗꯤ ꯃꯣꯏꯒꯤ ꯃꯦꯁꯦꯁꯄꯨꯗꯗꯤ ꯐꯠ ꯐꯠ ꯐꯠ ꯐꯠ ꯐꯠ ꯐꯠ ꯌꯦꯡꯕꯤꯕꯅꯦꯕ
ꯑꯥ
ꯗꯦ ꯃꯣꯏꯁꯦ
ꯌꯥꯝ ꯑꯣꯏꯣꯏꯁꯅꯣ ꯇꯂꯦ
ꯀꯔꯤꯁꯨ ꯈꯥꯟꯗꯦꯗ ꯑꯩ
ꯉ ꯐ ꯑꯣꯏꯒꯦ ꯎꯝ
ꯎꯝ
ꯃꯤ ꯑꯣꯜꯕꯒ ꯌꯦꯅ ꯍꯥꯄꯂꯗ꯭ꯔꯦ
ꯍꯣꯏ
ꯎꯝ
ꯁꯕ ꯍꯧꯔꯛꯁꯤ ꯃꯨꯀꯥ
ꯑꯪ ꯆꯥꯛ ꯆꯔꯔꯣꯗ꯭ꯔꯣ ꯑ
ꯄꯨꯡ ꯑꯃꯗ ꯆꯥꯗꯣꯏꯅꯤ
ꯁꯤ ꯂꯣꯏꯔꯣ
ꯍꯥꯥ ꯀꯔꯤ ꯍꯥꯏꯕ